ꯍꯜ
ꯍꯣꯏ
ꯑ ꯀꯩꯗꯧꯔꯤꯅꯣ
ꯀꯔꯤꯁꯨ ꯇꯧꯗꯦ ꯀꯩꯗꯧꯔꯤꯒꯦ
ꯑꯩꯁꯨ ꯀꯩꯁꯨ ꯇꯧꯗꯦꯗ ꯁꯨꯝ ꯆꯥꯛ ꯆꯥꯕ ꯂꯣꯏꯔꯒ ꯂꯩꯔꯝꯕꯅꯦ ꯆꯥꯛ ꯆꯥꯔꯕꯣ ꯅꯪ
ꯍꯣꯏ ꯑꯗꯨ ꯍꯧꯖꯤꯛꯅ ꯆꯥꯔꯦ ꯅꯪꯗꯤ ꯑꯩ ꯑꯈꯣꯏꯗꯅ ꯌꯦꯡ ꯄꯤꯌꯦ ꯉꯁꯤꯗꯨ ꯌꯦꯡꯅ ꯆꯥꯔꯒ ꯍꯣꯏ ꯉꯁꯤꯗꯨ ꯍꯥꯎꯋꯦ ꯅꯈꯣꯏꯗꯤ
ꯑꯩꯈꯣꯏ ꯑꯩꯈꯣꯏꯒꯤꯗꯤ ꯉꯁꯤ ꯍꯪꯒꯥꯝ ꯊꯣꯡꯉꯦ
ꯑꯣ ꯍꯥꯎꯕ꯭ꯔꯥ ꯑꯗꯨꯗꯤ
ꯌꯥꯝꯅ ꯍꯥꯎꯕ ꯑꯣꯏꯗꯦ ꯅꯣꯏꯒꯤ ꯍꯦꯟꯅ ꯍꯦꯜꯂꯤꯗ
ꯍꯣꯏ ꯉꯁꯤꯗꫭ ꯑꯩꯈꯣꯏꯅ ꯍꯦꯜꯂꯦ ꯍꯥꯎꯋꯤ
ꯀꯌꯥꯝ ꯀꯨꯏꯔꯒꯦ ꯆꯥꯛꯆꯥꯕ
ꯍꯧꯖꯤꯛ ꯅꯊꫭ ꯂꯣꯏꯋꯦ ꯆꯥꯗ ꯍꯧꯖꯤꯛ ꯅꯥꯊꫭ ꯂꯣꯏꯔꯦ
ꯑꯣ ꯑꯣ ꯑꯗꯨꯗꯤ ꯆꯥꯕ ꯂꯣꯏꯕ ꯀꯨꯏꯗ꯭ꯔꯤꯀꯣ
ꯍꯣꯏ ꯑꯗ ꯍꯧꯖꯤꯛꯇꯣ ꯃꯄꯟꯗ ꯆꯠꯂꯒ ꯀꯣ ꯑꯗꯨꯝꯅ ꯀꯩꯝ ꯆꯥꯗꯦ ꯅꯪꯗꯤ ꯍꯧꯖꯤꯛꯅ ꯆ ꯆꯥꯔꯒ ꯀꯣ
ꯑꯥ
ꯕꯦꯛꯇ ꯐꯝ ꯐꯝꯔꯁꯨ ꯅꯨꯡꯉꯥꯏꯇꯦ ꯑꯗꯨꯅꯦ ꯃꯄꯥꯟꯗ ꯆꯠꯄ ꯋꯥꯛꯀꯤꯡ ꯆꯞꯄꯦ
ꯑꯣ ꯑꯩꯗꯤ ꯉꯥꯛꯇꯪꯕꯨꯗꯤ ꯑꯣꯏꯔꯦ ꯆꯥꯕ ꯂꯣꯏꯕ ꯑꯗꯣ ꯑꯁ ꯑꯗꯨꯒ ꯍꯧꯖꯤꯛ ꯁꯨꯝ ꯉꯥꯛꯇꯪ ꯑꯩꯁꯨ ꯉꯥꯛꯇꯪ ꯄꯣꯊꯥꯒꯦꯅ ꯍꯥꯏꯗꯣꯏꯔꯥ ꯑꯗꯨꯒꯤ ꯇꯧꯔꯒ ꯑꯗꯥꯏ ꯂꯩꯌꯦ ꯁꯤ ꯃꯄꯥꯟꯗ ꯑꯩꯁꯨ
ꯑꯣ ꯑꯗꯨꯗꯤ ꯅꯪ ꯍꯧꯖꯤꯛ ꯀꯔꯤ ꯀꯔꯤꯇꯧꯒꯤ
ꯍꯧꯖꯤꯛꯇꫭ ꯉꯥꯛꯇꯪ ꯄꯣꯊꯥꯔꯅꯤꯅ ꯑꯗꯨꯒ ꯏꯔꯨ ꯃꯥꯏꯊꯥꯖꯔꯒ ꯑꯩꯗꯣ ꯑꯦꯁꯥꯏꯟꯃꯦꯟ ꯈꯤꯇꯪ ꯂꯩꯌꯦꯕꯀꯣ ꯏꯒꯗꯕ
ꯎꯝ
ꯑꯗꯨꯗꯤ ꯏꯕ ꯂꯣꯏꯁꯟꯉꯅꯤ ꯑꯗꯨ ꯏꯕꯥ ꯂꯣꯏꯁꯤꯟꯒꯔꯒ ꯑꯗꯨꯝ ꯇꯨꯝꯃꯅꯤ ꯉꯁꯤꯗꯤ ꯈꯋ꯭ꯥꯔꯦ ꯀ꯭ꯂꯥꯁ ꯀꯩꯀꯩ ꯆꯠꯄ ꯈꯣꯠꯄ ꯑꯗꯨꯒ ꯕꯖꯥꯔꯗꯁꯨ ꯉꯍꯥꯛꯇꯪ ꯆꯠꯂꯨꯔꯦꯕꯀꯣ ꯑꯩꯗꯣ ꯑꯗꯨꯅ ꯋꯥꯔꯦ ꯉꯥꯁꯤꯗꯤ ꯌꯥꯗꯔꯦ ꯏꯁꯥꯁꯦ
ꯑꯣ ꯑꯗꯨꯗꯤ ꯋꯥꯔꯤꯅꯤ ꯋꯥꯔꯦ
ꯑꯣ ꯅꯪꯗꯤ ꯀꯩꯀꯩ ꯇꯧꯈꯤꯒꯦ ꯉꯁꯤ
ꯑꯁ ꯑꯗꯨꯝ ꯑꯌꯨꯛ ꯑꯌꯨꯛꯇ ꯍꯧꯈꯠꯂꯒꯀꯣ ꯋꯥꯁ ꯎꯞ ꯇꯧꯔꯦ ꯑꯗꯨꯒ ꯑꯗꯨ ꯃꯒ ꯑꯩꯈꯣꯏꯗꯨ ꯆꯥꯛ ꯆꯥꯔꯦꯀꯣ ꯑꯃꯨꯛ ꯃꯣꯔꯅꯤꯡꯒꯤꯗꯨ ꯑꯌꯨꯛꯀꯤ ꯑꯗꯣ ꯀ꯭ꯂꯥꯁ ꯆꯠꯂꯦ ꯅ ꯀ꯭ꯂꯥꯁ ꯆꯦ ꯄꯨꯡ ꯇꯔꯥ ꯅ ꯎꯝ ꯄꯨꯡ ꯑꯃ ꯅꯤꯌꯦ ꯑꯗꯨ ꯃꯇꯨꯡꯗ ꯑꯗꯨ ꯀ꯭ꯂꯥꯁ ꯂꯩ ꯍꯣꯏ ꯑꯗꯨ ꯃꯇꯨꯡꯗ ꯈꯔ ꯑꯗꯨꯒ ꯂꯩꯔꯗꯤ ꯄꯨꯡ ꯑꯃ ꯒꯨꯝꯕꯗꯨ ꯑꯩꯈꯣꯏꯗꯨ ꯕ꯭ꯔꯦꯛ ꯂꯩꯌꯦꯀꯣ ꯑꯩꯈꯣꯏꯗ ꯑꯗꯨꯅꯦ ꯔꯦꯁ ꯇꯧꯔꯒ ꯗ꯭ꯔꯦꯁ ꯑꯞ ꯑꯃꯨꯛꯀ ꯍꯣꯁꯄꯤꯇꯥꯜꯒꯤ ꯗ꯭ꯔꯦꯁꯑꯞ ꯁꯦꯠꯂꯣꯏꯕꯒ ꯎꯝ ꯄꯔꯦꯛꯇꯤꯀꯜ ꯆꯠꯂꯦ
ꯎꯝ
ꯑꯗꯨꯒ ꯍꯧꯖꯤꯛꯀꯤꯅ ꯄꯨꯡ ꯑꯅꯤꯒ ꯄꯨꯡ ꯇꯔꯨꯛꯅꯦ ꯑꯗꯨꯅ ꯑꯗꯨ ꯆꯠ ꯑꯃꯨꯛꯀꯥ ꯂꯥꯛꯀ ꯏꯔꯨꯖꯕ ꯆꯥꯛ ꯆꯥꯔꯒꯥ ꯍꯨꯖꯤꯛ ꯑꯃꯨꯛ ꯂꯛꯂꯦ
ꯑꯝ
ꯅꯠꯇꯦ
ꯑꯩꯁꯨ ꯑꯗꯨꯝ ꯂꯩꯔꯝꯃꯤꯅꯦ ꯑꯗꯨ ꯅꯪ ꯍꯧꯖꯤꯛ ꯉꯥꯛꯇꯪ ꯂꯩꯔꯒ ꯀꯩ ꯑꯃꯨꯛ ꯇꯧꯒꯤꯗꯣꯏꯅꯣ
ꯑꯩꯗꯤ ꯍꯣꯏ ꯑꯩꯒꯤꯁꯨ ꯑꯁꯨ ꯈꯠ ꯈꯤꯇꯪ ꯂꯩꯌꯦ ꯑꯗꯨꯒ ꯑꯩ ꯉꯁꯤꯗꯨ ꯃꯥꯁꯤꯟ ꯂꯩꯌꯦ
ꯎꯝ
ꯑꯗꯨ ꯌꯦꯛꯀꯦ ꯑꯗꯨꯒ ꯉꯁꯤ ꯑꯩꯗꯤ ꯃꯨꯚꯤ ꯌꯦꯡꯒꯦ꯫
ꯋꯧ ꯌꯥ ꯀꯩ ꯃꯨꯚꯤꯅꯣ ꯍꯤꯟꯗꯤꯔꯣ ꯃꯅꯤꯄꯨꯔꯤꯔꯣ
ꯃꯅꯤꯄꯨꯔꯤꯒꯤꯅꯤ ꯃꯅꯤꯄꯨꯔꯤ ꯌꯦꯡꯒꯦ ꯑꯩꯗꯤ ꯉꯁꯤꯗꯣ
ꯑꯣ ꯑꯗꯨꯗꯤ ꯐꯤꯂꯝ ꯐꯖꯕ ꯑꯣꯏꯔꯝꯒꯗꯕ ꯃꯥꯜꯂꯦ ꯅꯪꯅ ꯌꯦꯡꯗꯣꯏꯗꯣ
ꯍꯣꯏ ꯑꯅꯧꯕꯅꯤ ꯍꯧꯖꯤꯛ ꯎꯝ ꯍꯧꯖꯤꯛꯅ ꯔꯤꯂꯤꯁ ꯇꯧꯕꯅꯤ
ꯑꯣ ꯌꯦꯡꯉꯣ ꯌꯦꯡꯉꯣ ꯑꯗꯨꯒ ꯍꯌꯦꯡ ꯋꯥꯔꯤꯗꯨ ꯂꯤꯌꯨꯀꯣ ꯑꯩꯉꯣꯟꯗ ꯀꯃꯥꯏꯅ ꯇꯧꯒꯦ ꯍꯥꯏꯕꯗꯣ
ꯎꯝ ꯑꯩ ꯍꯥꯏꯕꯤꯒꯦ ꯑꯗꯨ ꯐꯔꯦ ꯑꯗꯨꯃꯥꯏꯅ ꯑꯗꯨꯝ ꯑꯩ ꯌꯦꯡꯂꯒ ꯅꯉꯣꯟꯗꯁꯨ ꯍꯥꯏꯕꯤꯒꯦꯀꯣ
ꯍꯣꯏ ꯍꯣꯢ ꯍꯥꯏꯌꯣ ꯍꯥꯏꯌꯣ
ꯑꯗꯨꯗꯤ ꯉꯁꯤ ꯅꯪ ꯐꯨꯠꯕꯣꯜ ꯌꯦꯡꯒꯦꯔꯣ
ꯉꯁꯤ ꯕꯣꯜ ꯂꯩꯕ꯭ꯔꯣ
ꯉꯁꯤꯁꯨ ꯉꯁꯤꯗꯤ ꯅꯠꯇꯦ ꯉꯁꯤꯗꯤ ꯂꯩꯇꯦ ꯍꯌꯦꯡ ꯑꯌꯨꯠ ꯃꯣꯔꯅꯤꯗ ꯂꯩꯌꯦ ꯄꯨꯟꯃꯥꯔꯛ ꯑꯣ ꯃꯔꯤꯛ ꯀꯨꯟꯊ꯭ꯔꯥꯗꯨ ꯀꯣ ꯑꯌꯨꯛꯇ ꯑꯣ ꯄꯨꯟ ꯃꯔꯤ ꯑꯗꯨꯒ ꯃꯤꯅꯤꯠ ꯀꯨꯟꯊ꯭ꯔꯥꯗꯤ ꯑꯗꯨ ꯂꯩꯌꯦ ꯄꯇꯨꯀꯜꯒ ꯀ꯭ꯔꯨꯁꯤꯌꯥꯒꯤꯗꯨ ꯂꯩꯌꯦ
ꯑꯗꯨꯗꯤ ꯌꯦꯡꯕ ꯌꯥꯏꯀꯣ
ꯍꯣꯏ ꯅꯪ ꯌꯦꯡꯒꯦꯔꯣ
ꯑꯩ ꯌꯦꯡꯕ ꯌꯥꯏ ꯌꯦꯡꯅꯤꯡꯉꯦ ꯀꯨꯏꯔꯦ ꯕꯣꯜ ꯌꯦꯡꯗꯕ ꯍꯟꯗꯛ ꯃꯔꯛ ꯇꯤ ꯊꯕꯛꯀ ꯆꯠꯄꯒꯤ ꯋꯥꯕꯒ ꯀꯣ ꯑꯗꯨꯅ ꯉꯁꯤ ꯉꯟꯅ ꯇꯨꯝꯃꯒ ꯍꯌꯦꯡꯗꯣ ꯉꯟꯅ ꯍꯧꯒꯠ ꯂꯒ ꯕꯣꯜꯗꯣ ꯉꯥꯏꯍꯥꯛ ꯌꯦꯡꯉꯦ
ꯎꯝ ꯍꯣꯏ ꯍꯣꯏ ꯌꯦꯡꯉꯣ ꯑꯗꯨꯁꯨ ꯐꯂꯅꯤ ꯑꯩꯁꯨ ꯌꯦꯡꯒꯦ ꯑꯌꯨꯗꯁꯨ ꯎ ꯄ꯭ꯔꯣꯇꯨꯀꯣꯜꯒ ꯀꯨꯔꯁꯒꯤꯁꯨ ꯃꯈꯣꯏꯒꯤꯁꯨ ꯐꯖꯩ
ꯑꯥ ꯍꯣꯏ ꯄꯣꯔꯇꯨꯒꯜꯒꯤ ꯔꯣꯅꯥꯜꯗꯣꯗꯣ ꯕꯣꯜꯗꯣ ꯑꯗꯨꯝ ꯁꯥꯟꯅꯕ ꯍꯩꯀꯣ ꯃꯥꯁꯨ
ꯍꯣꯏ ꯃꯗꯣ ꯌꯥꯝ ꯍꯥꯏꯌꯦ
ꯑꯗꯣ ꯅꯝ ꯅꯪ ꯃꯥꯗꯣ ꯄꯥꯝꯕ꯭ꯔꯣ
ꯍꯥꯥ
ꯔꯨꯄ ꯔꯣꯅꯥꯜꯗꯣꯗꯣ ꯄꯝꯕ꯭ꯔꯣ
ꯑꯩꯗꯤ ꯔꯣꯅꯥꯜꯗꯣꯗꯨ ꯎꯝ ꯑꯗꯤ ꯔꯣꯅꯥꯜꯗꯨꯗꯨ ꯄꯝꯗꯦ ꯑꯗꯨ ꯑꯩꯗꯤ ꯐ꯭ꯔꯦꯟꯁꯨ ꯀꯣ ꯍꯥꯏꯗꯤ ꯎꯝ ꯑ ꯑꯥꯔꯖꯦꯟꯇꯤꯅꯥꯒ ꯑꯗꯨꯒ ꯍꯥꯂꯦꯟꯒꯤꯗꯨꯀꯣ ꯅꯣꯔꯋꯦꯒꯤꯗꯨ ꯑꯗꯨꯒꯤ ꯑꯗꯨ ꯑꯩꯅ ꯄꯥꯝꯃꯦ ꯑꯇꯩ ꯑꯗꯨꯗꯤ ꯑꯩ ꯄꯥꯝꯗꯦ ꯑꯗꯨ ꯐ꯭ꯔꯦꯟꯁꯨ ꯄꯝꯃꯦ ꯐ꯭ꯔꯦꯁꯀꯤꯁꯨ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
ꯎꯝ ꯅꯥꯟꯗꯦ ꯅꯪ ꯔꯣꯅꯜꯗꯣ ꯄꯥꯝꯕ꯭ꯔꯣ
ꯑ ꯔꯣꯅꯥꯜꯗꯣꯗꯤ ꯄꯥꯝꯗꯦ
ꯑꯗꯨꯗꯤ ꯃꯦꯁꯤꯗꯣ ꯄꯥꯝꯕ꯭ꯔꯣ
ꯑ ꯃꯦꯁꯤꯕꯨꯗꯤ ꯄꯥꯝꯃꯦ ꯑꯗꯣ ꯔꯣꯅꯥꯜꯗꯣꯗꯤ ꯄꯥꯝꯗꯦ ꯃꯦꯁꯤꯗꯣ ꯎꯝ ꯍꯌꯦꯡ ꯍꯥ ꯍꯥꯏꯗꯤ ꯀꯣ ꯃꯥꯒꯤ ꯃꯦꯠꯁ ꯂꯩꯕ ꯅꯨꯃꯤꯠ ꯂꯩꯗꯅ
ꯍꯣꯏ ꯍꯣꯏ
ꯑꯗꯨ ꯅꯨꯃꯤꯠꯇꯨꯗ ꯌꯦꯡꯒꯦ ꯃꯣꯏꯗꯣ ꯑ ꯋꯥ ꯐꯥꯏꯅꯦꯜ ꯆꯪꯉꯗꯤ ꯅꯨꯡꯉꯥꯏꯒꯅꯤꯀꯣ
ꯍꯣꯏ ꯃꯈꯣꯏꯗꯨꯀꯣ ꯑꯥꯔꯖꯦꯟꯇꯤꯅꯥꯗꯨ ꯍꯧꯖꯤꯛꯇꯤ ꯄ꯭ꯂꯦꯗꯨ ꯃꯈꯣꯏꯅ ꯋꯤꯟ ꯇꯣꯔꯦꯗꯤꯀꯣ ꯀ꯭ꯋꯥꯇꯔ ꯐꯥꯏꯅꯦꯜꯗ ꯂꯥꯛꯈꯤꯅꯤ ꯃꯈꯣꯏꯗꯣ
ꯑ ꯑ
ꯂꯣꯏꯅ ꯃꯦꯠꯁꯁꯨ ꯃꯈꯣꯏꯗꯨ ꯋꯤꯟ ꯇꯧꯔꯒ ꯂꯥꯛꯑꯦ ꯑꯗꯨꯅꯦ ꯃꯈꯣꯏ ꯕꯤꯁ ꯒꯦꯝꯗꯨꯀꯣ ꯍꯧꯖꯤꯛꯇꯤ ꯃꯦꯠꯁꯇꯨꯀꯣ ꯃꯈꯣꯏꯅ ꯋꯤꯟ ꯇꯧꯔꯗꯤ ꯃꯈꯣꯏꯗꯨ ꯀ꯭ꯋꯥꯔꯇꯔ ꯐꯥꯏꯅꯦꯜꯗ ꯍꯦꯟꯅ ꯂꯥꯛꯅꯤ
ꯑꯣ
ꯎꯝ
ꯑ ꯑꯔꯦ
ꯑꯗꯨ ꯑꯣꯏꯔꯁꯨ ꯈꯣꯏ ꯃꯈꯣꯏꯒꯤ ꯑꯣꯄꯣꯅꯦꯟꯒꯤꯗꯨꯀꯣ
ꯑꯥ
ꯀꯦꯕꯣ ꯕꯔꯠꯗꯦ ꯑꯈꯣ ꯃꯥꯈꯣꯏꯁꯨ ꯃꯈꯣꯏꯗꯨ ꯅꯪ ꯈꯡꯕ꯭ꯔꯣ ꯑꯗꯨ ꯎꯝ ꯅꯨꯄꯥ ꯑꯃꯗꯣ ꯕꯦꯁ ꯒꯣꯜ ꯀꯤꯄꯔꯗꯣ ꯆꯍꯤꯁꯨ ꯁꯨꯗ꯭ꯔꯗꯤ ꯕꯤꯟꯁꯨ ꯑꯣꯃꯥꯒꯤ ꯃꯦꯃꯦꯟꯗꯣ ꯃꯃꯤꯡꯗꯣ ꯑꯩꯁꯨ ꯀꯥꯎꯔꯦ ꯇꯨꯃꯅ ꯂꯥꯛꯈꯤꯅꯤ ꯃꯇꯣ ꯌꯥꯝꯅ ꯍꯥꯏꯌꯦ ꯃꯈꯣꯏꯒꯤ ꯀꯟꯇ꯭ꯔꯤꯅꯦ ꯍꯣꯏ ꯒꯣꯜꯀꯤꯞꯄꯔꯗꯨ
ꯑꯥ
ꯍꯣꯏ ꯃꯈꯣꯏꯒꯤ ꯀꯟꯇ꯭ꯔꯤꯅꯦ ꯕꯔꯗꯤ ꯀꯥꯔꯞ ꯑꯦ ꯀꯥꯔꯞ ꯀꯦꯕꯣꯕꯥꯔꯗꯦ ꯇꯣ ꯃꯈꯣꯏꯅꯦ ꯃꯈꯣꯏꯅ ꯅꯤꯛ ꯇꯧꯋꯦ
ꯑꯁ ꯑꯗꯨꯗꯤ ꯍꯌꯦꯡ ꯕꯣꯜ ꯈꯔ ꯅꯨꯡꯉꯥꯏꯔꯅꯤꯀꯣ
ꯍꯣꯏ ꯍꯣꯏ
ꯑꯍꯩꯕ ꯃꯁꯦꯜ ꯉꯥꯠꯇ ꯉꯥꯏꯔꯒ ꯌꯦꯡ ꯌꯦꯡꯃꯤꯟꯅꯔꯁꯦ ꯍꯌꯦꯡꯈꯣ
ꯍꯣꯏ ꯑꯩꯅ ꯅꯪꯉꯣꯟꯗꯁꯨ ꯍꯥꯏꯕꯤꯒꯦꯀꯣ ꯇꯝꯅꯔꯤꯛ ꯒꯤꯀꯣ ꯑꯩꯅ ꯋꯥꯜꯀꯞꯇꯣ ꯍꯣꯖꯤꯛ ꯐꯨꯠꯕꯣꯜ ꯁꯦꯅꯤꯅꯦꯠ ꯗꯨꯃꯥꯏ ꯍꯥꯟꯅ ꯍꯥꯏꯕꯤꯒꯦꯀꯣ ꯃꯉꯣꯟꯗꯒꯤ
ꯐꯩ ꯐꯩ ꯍꯥꯏꯕꯤꯌꯣ ꯍꯥꯏꯕꯤꯌꯣ
ꯍꯣꯏ ꯍꯥꯏꯕꯤꯆꯦ ꯍꯥꯏꯅ
ꯎꯝ ꯑꯗꯨꯒ ꯃꯅꯤꯄꯨꯔꯒꯤ ꯐꯤꯂꯝ ꯌꯦꯡꯒꯅꯤ ꯍꯥꯏꯕꯒꯤꯁꯨ ꯑꯩꯉꯣꯟꯗ ꯋꯥꯔꯤꯗꯨ ꯅꯤꯌꯨꯀꯣ ꯅꯪ
ꯍꯣꯏ ꯍꯣꯏ ꯑꯩꯅ ꯍꯥꯏꯕꯤꯒꯦ ꯑꯗꯨꯁꯨ ꯑꯗꯨꯝꯃꯥꯏꯟꯅ ꯀꯥ ꯀꯥꯗꯨꯝꯃꯥꯏꯟ ꯂꯥꯛꯑꯦ ꯑꯗꯨꯝꯅ ꯍꯥꯏꯕꯤꯔꯠ ꯗꯨꯝ ꯑꯥꯟꯅ ꯌꯦꯡꯔꯕ ꯌꯦꯟꯈꯔꯦꯕꯗꯨꯞ ꯀꯣ ꯑꯩꯅ ꯅꯪꯉꯣꯟꯗ ꯂꯣꯏꯅ ꯍꯥꯏꯕꯤꯒꯦꯀꯣ ꯏꯁꯇꯣꯔꯤꯒꯨꯝꯕꯗꯣ
ꯍꯥꯏꯐꯥꯏ ꯍꯥꯏꯕꯤꯔꯣ ꯍꯥꯏꯕꯤꯌꯣ
ꯍꯣꯏ
ꯑꯗꯨꯅꯪ ꯐꯣꯟꯗꯗꯤ ꯀꯩꯀꯩ ꯒꯦꯝꯅ ꯍꯦꯟꯅ ꯄꯥꯝꯒꯦ
ꯀꯔꯤꯔ
ꯐꯣꯟꯗꯒꯤ ꯀꯩ ꯒꯦꯝꯅ ꯍꯦꯟꯅ ꯄꯥꯝꯒꯦ
ꯑꯩꯕꯤ ꯀꯦꯟꯗꯤ ꯀ꯭ꯔꯁ ꯑꯗꯨꯒꯨꯝꯕꯅꯦ ꯑꯩꯗꯤ ꯑꯇꯩꯗꯤ ꯀꯌꯥ ꯑꯩꯏꯗꯤ ꯁꯥꯟꯗꯦ
ꯑꯣ ꯍꯦꯟꯗꯤ ꯀ꯭ꯔꯁꯇꯣ ꯁꯥꯟꯅꯕꯗ ꯌꯥꯝꯅ ꯅꯨꯡꯉꯥꯏ ꯀꯣ
ꯍꯣꯏ ꯀꯦꯟꯗꯤ ꯀ꯭ꯔꯁꯀ ꯑꯗꯨꯒ ꯑꯗꯤꯂꯠ ꯇꯨꯁꯨ ꯁꯤꯟꯅꯩꯌꯦ ꯂꯥꯗꯨ
ꯑ ꯑꯂꯗꯤꯁꯨ ꯌꯥꯈꯨꯟ ꯅꯨꯡꯉꯥꯏꯕꯗꯦ ꯃꯤ ꯄꯜꯄꯨꯜꯂꯒ ꯑ
ꯕꯣꯔꯤꯡ ꯑꯣꯏꯕꯗꯨꯀꯣ ꯑꯗꯨ ꯁꯦꯝꯅꯗꯨꯗꯤ ꯅꯨꯡꯉꯥꯏꯔꯦ
ꯍꯣꯏ
ꯍꯣꯏ
ꯂꯣꯠꯁꯤꯟ ꯐꯁ ꯇꯦꯜꯒꯨꯝꯕ ꯌꯨꯝꯒꯨꯝꯕꯗ ꯏꯃꯥꯟꯅꯕꯤꯒ ꯄꯨꯜꯂꯒ ꯁꯥꯟꯅꯕꯗꯣ ꯅꯨꯡꯉꯥꯏꯀꯣ꯫
ꯍꯣꯏ ꯍꯣꯏ ꯑꯗꯨꯅꯦ꯫
ꯑꯗꯣ ꯅꯪꯗꯣ ꯎꯝ ꯍꯌꯦꯡꯒꯨꯝꯕ ꯀꯩ ꯀꯩ ꯄ꯭ꯂꯥꯟ ꯂꯩꯒꯦ꯫
ꯑꯗꯨ ꯍꯌꯦꯡꯗꯨ ꯃꯄꯥꯟꯗ ꯆꯠꯀꯦꯅꯦ ꯑꯩꯁꯨ
ꯑꯣ ꯃꯄꯥꯟꯗ ꯀꯩꯗꯧꯕ
ꯑꯩꯗꯤ ꯃꯄꯥꯟꯗꯀꯣ ꯎꯝ ꯑꯗꯨꯝꯅ ꯃꯄꯥꯟꯗ ꯆꯠꯂꯒ ꯐꯔ꯭ꯦꯁꯔ ꯈꯤꯇꯪ ꯊꯣꯛꯈꯤꯅꯤ ꯍꯥꯢꯗꯤ ꯃꯄꯥꯟꯗ ꯆꯠꯂꯒ ꯑꯗꯣ ꯁꯦꯟꯗꯦꯜꯒꯨꯝꯕ ꯗꯨꯒꯨꯝꯕꯗꯣ ꯑꯩꯗꯤ ꯕꯥꯏꯠ ꯇꯧꯗꯣꯢꯅꯦ
ꯑꯣ ꯍꯌꯦꯡ ꯕꯖꯥꯔ ꯆꯠꯀꯅꯦꯕ ꯑꯗꯨꯗꯤ ꯀꯣ
ꯍꯣꯢ ꯕꯖꯥꯔꯗ ꯆꯀꯅꯤ
ꯎꯝ ꯑꯌꯨꯛ ꯆꯠꯇꯣꯢꯔꯣ ꯅꯨꯡꯗꯤꯟ ꯆꯠꯇꯣꯢꯔꯣ
ꯍꯥꯥ ꯑꯌꯨꯇ ꯆꯠꯀꯅꯤ ꯑꯌꯨꯇ ꯄꯨꯡ ꯄꯨꯡ ꯇꯔꯥꯒꯨꯝꯕ ꯑꯗꯨꯋꯥꯢꯗꯩꯁꯨ ꯆꯠꯀꯤꯅꯤ
ꯑꯗꯨ ꯑꯗꯨ ꯅꯨꯡꯁꯥꯗꯤ ꯌꯥꯝꯅ ꯁꯥꯢꯀꯣ ꯈꯔ ꯌꯦꯡꯉꯒ ꯆꯠꯂꯨꯀꯣ
ꯍꯣꯢ ꯍꯣꯢ ꯑꯗꯨꯝꯅ ꯗꯣꯀꯦ ꯅꯪꯗꯤ
ꯑꯩꯗꯤ ꯑꯩꯗꯤ ꯍꯌꯦꯡꯗꯤ ꯀꯩꯁꯨ ꯂꯩꯇꯦ ꯁꯟꯗꯦꯗꯕꯨꯗꯤ ꯍꯣꯢ ꯏꯃꯥꯟꯅꯕꯤ ꯈꯩ ꯄꯨꯜꯂꯒ ꯑꯩꯈꯣꯢꯁꯨ ꯀꯣꯢꯕ ꯆꯠꯁꯦꯅꯗꯤ ꯑꯗꯨꯃꯥꯢꯅ ꯍꯥꯢꯅꯩꯌꯦ ꯑꯗꯨ ꯈꯪꯗꯦ ꯆꯠꯇꯣꯢꯔ ꯆꯠꯂꯣꯏꯗꯤꯔꯥ ꯍꯥꯢꯕꯗꯨꯗꯤ
ꯎꯝ ꯄꯨꯡ ꯀꯌꯥꯗꯅꯣ ꯅꯪ ꯆꯠꯀꯅꯤ ꯍꯥꯢꯗꯣ
ꯑꯩ ꯆꯠꯂꯗꯤ ꯑꯩꯗꯤ ꯑꯌꯨꯛꯇ ꯀꯣ ꯄꯨꯡ ꯇꯔꯨꯛ ꯇꯔꯦꯠ ꯑꯗꯨꯃꯥꯢꯅ ꯆꯠꯀꯅꯤ ꯎꯝ ꯇꯨꯑꯣꯢꯔꯗꯤ ꯕꯖꯥꯔꯁꯨ ꯆꯪ ꯑꯆꯥꯄꯣꯠ ꯑꯍꯥꯎꯕꯗꯨ ꯆꯪꯕ ꯐꯪꯉꯦ ꯑꯗꯨꯒ ꯀꯣꯢꯕꯁꯨ ꯁꯨꯝ ꯒꯥꯔꯗꯦꯟꯒꯨꯝꯕꯁꯨ ꯆꯪꯕ ꯐꯪꯉꯦꯗꯅ ꯃꯇꯝꯗꯣ ꯃꯌꯥꯝ ꯂꯩꯔꯕꯅꯤꯅ
ꯍꯣꯢ ꯍꯣꯢ
ꯀꯣ ꯈꯣꯢꯁꯨ ꯍꯩꯅꯧꯗꯣ ꯄꯨꯔꯑꯣ ꯑꯗꯨ ꯀꯣ ꯄꯨꯔꯥꯄꯤꯌꯣ ꯍꯥꯢꯅꯣꯗꯣ
ꯍꯣ ꯍꯣ ꯄꯣꯔꯛꯀꯦ ꯍꯣ ꯍꯣ ꯍꯣ ꯄꯣꯔꯛꯀꯦ ꯄꯣꯔꯛꯀꯦ
ꯍꯣꯢ ꯆꯤꯆꯦ ꯑꯃꯗ ꯍꯧꯖꯤꯛꯇꯨ ꯌꯦꯡꯈꯩꯅꯤꯀꯣ
ꯑꯥ
ꯑꯗꯨꯅꯦ ꯑꯩꯈꯣꯢꯁꯨ ꯄꯨꯔꯛꯄꯤꯌꯣ
ꯍꯥꯥ
ꯍꯩꯅꯧꯗꯨ
ꯑꯥ ꯍꯩꯅꯧꯗꯣ ꯀꯩꯗꯧꯔꯕ
ꯆꯤꯆꯦ ꯑꯃꯒꯨꯝꯕ ꯄꯨꯔꯛꯄꯤꯌꯣ ꯅꯪ ꯂꯛꯁꯠꯇꯣ ꯍꯣꯢ ꯍꯧꯖꯤꯛꯀꯥꯟꯗꯣ ꯌꯥꯡꯈꯩ ꯌꯥꯡꯈꯩꯅꯦ ꯑꯗꯨꯅꯦ
ꯑꯗꯨꯝ ꯆꯪꯂꯛꯑꯣ ꯑꯣ ꯍꯣꯢ ꯍꯣꯢ ꯑꯩ
ꯀꯥꯎꯒꯅꯨꯀꯣ
ꯑꯥ ꯀꯥꯎꯔꯣꯢ ꯀꯥꯎꯔꯣꯢ ꯑꯩ ꯍꯥꯢꯔꯛꯀꯦ
ꯍꯣꯢ
ꯑꯥꯝ ꯑꯗꯣ ꯅꯪꯗꯣ ꯍꯩꯅꯧꯗꯣ ꯑꯁꯪꯕꯅ ꯍꯦꯟꯅ ꯄꯥꯝꯕ꯭ꯔꯥ ꯅꯠꯇ꯭ꯔꯒꯅ ꯑꯃꯨꯟꯕꯅ ꯍꯦꯟꯅ ꯄꯥꯝꯕ꯭ꯔꯥ
ꯍꯥꯢꯗꯤ ꯈꯪꯗꯦ ꯎꯝ ꯑꯗꯨꯗꯤ ꯁ꯭ꯋꯤꯠ ꯑꯣꯏꯔꯗꯤ ꯑꯩꯗꯤ ꯂꯣꯏꯅ ꯄꯥꯝꯃꯦ
ꯎꯝ ꯍꯣꯏ ꯑꯗꯨꯗꯤ ꯑꯩ ꯍꯌꯦꯡ ꯌꯦꯡꯕꯤꯔꯛꯑꯒꯦ ꯑꯗꯨꯒ ꯄꯨꯕꯤꯔꯛꯑꯒꯦ ꯀꯣ
ꯍꯣꯏ ꯐꯔꯦ ꯀꯥꯎꯒꯅꯣꯀꯣ ꯑꯗꯨꯗꯤ
ꯎꯝ ꯎꯝ ꯀꯥꯎꯔꯣꯢ ꯀꯥꯎꯔꯣꯢ ꯉꯁꯤꯒꯤ ꯀ꯭ꯂꯥꯁꯇꯣ ꯄꯨꯡ ꯀꯌꯥꯗꯒꯤ ꯆꯠꯂꯕ ꯅꯪꯗꯣ
ꯑꯥ
ꯀ꯭ꯂꯥꯁ ꯀ꯭ꯂꯥꯁ ꯀ꯭ꯂꯥꯁ
ꯑ ꯀ꯭ꯂꯥꯁꯇꯤ ꯑꯩꯈꯣꯏꯗꯣ ꯑꯍꯨꯝꯅꯦꯌꯦ ꯑꯈꯨꯝ ꯍꯣꯏ ꯀ꯭ꯂꯥꯁ ꯑꯍꯨꯝꯅꯦꯌꯦ ꯀ꯭ꯂꯥꯁ ꯑꯍꯨꯝꯗ ꯑꯩꯗꯤꯀꯣ ꯀ꯭ꯂꯥꯁ ꯑꯍꯨ ꯑꯅꯤꯗꯣ ꯑ ꯇꯨꯃꯤꯟꯅ ꯐꯝꯕ ꯅꯨꯡꯉꯥꯏꯔꯦ ꯑꯗꯨꯒꯁꯨ ꯀ꯭ꯂꯥꯁ ꯑꯃꯗꯣ ꯌꯥꯝꯅ ꯇꯨꯝꯅꯤꯡꯅꯤ ꯌꯥꯝꯅ ꯇꯨꯝꯅꯤꯡꯉꯦ ꯑꯩꯗꯤ ꯉꯁꯤꯗꯤꯀꯣ
ꯑꯥ
ꯌꯥꯝꯅ ꯇꯨꯝꯅꯤꯡꯉꯦ ꯈꯪꯗ꯭ꯔꯦ ꯀꯩꯗꯧꯔꯤꯒꯦ ꯑꯩꯗꯤ ꯅꯔꯣꯟꯁꯨ ꯇꯨꯝꯁꯨ ꯇꯨꯝꯁꯨ ꯇꯨꯝꯃꯦ ꯑꯗꯨ ꯑꯣꯏꯔꯁꯨ ꯆꯠ ꯀꯔꯤꯒꯤꯅꯣ ꯑꯗꯨꯃꯩꯅ ꯑꯥ ꯇꯨꯝꯅꯦ ꯈꯟꯗ꯭ꯔꯦ ꯑꯣꯖꯁꯨ